ꯍꯜꯂꯣ ꯑꯌꯥ ꯑꯌꯥ ꯇꯥꯏꯌꯦꯅꯦ ꯂꯣꯏꯔꯦꯍꯦ ꯑꯩꯗꯤ ꯄꯥꯈꯠꯄꯒ ꯍꯧꯖꯤꯛꯁꯨ ꯑꯃꯨꯛꯀ ꯇꯧꯒꯅꯤ ꯇꯧꯒꯅꯤ ꯍꯥꯏꯔꯒ ꯂꯩꯕꯅꯤ ꯆꯠꯈ꯭ꯔꯥ ꯆꯠꯄꯗꯣ ꯀꯨꯏꯈ꯭ꯔꯦ ꯅꯪ ꯑꯩꯗꯤ ꯍꯦꯡ ꯑꯥꯎꯠ ꯆꯠꯈ꯭ꯔꯥꯅꯤ ꯆꯠꯈ꯭ꯔꯦꯅ ꯂꯩꯕ
ꯑꯣ ꯍꯦꯛ ꯂꯧꯔꯒ ꯑꯩꯅ ꯍꯦꯛ ꯄꯤꯛꯑꯞ ꯇꯧꯕꯅꯦ ꯁꯤꯗꯣ
ꯑꯩꯁ ꯆꯠꯄ ꯀꯨꯏꯈ꯭ꯔꯥꯕꯅꯤꯍꯦ ꯋꯥꯏꯁꯦ ꯑꯣ ꯑꯗꯨ ꯎꯝ
ꯃꯤꯒꯤꯗꯣ
ꯑꯥ
ꯍꯧ ꯑꯥ ꯑꯗꯨ ꯗꯤꯁꯀꯁ ꯇꯧꯁꯤꯔꯥ ꯇꯧꯔꯣꯏꯁꯤꯔꯥ
ꯑꯣꯌꯦ ꯇꯧ ꯇꯧ ꯅꯪꯅ ꯇꯧꯅꯤꯡꯉꯗꯤ ꯇꯧꯕ ꯌꯥꯏꯅꯦ ꯉꯥꯏꯈꯣꯀꯣ ꯑꯗꯨ ꯒ ꯅꯪ ꯆꯥꯛꯇꯤ ꯆꯥꯔꯦꯀꯣ
ꯆꯥꯛ ꯆꯥꯔꯦ ꯎꯝ
ꯑꯁ ꯑꯩꯈꯣꯏꯒꯤ ꯇꯦꯛꯇꯣ ꯌꯥꯝ ꯁꯥꯡꯕꯒꯤ ꯅꯪ ꯑꯃꯨꯛꯀ ꯊꯥꯔꯛꯑꯣ ꯄ꯭ꯂꯤꯁ
ꯑꯣ
ꯑꯃꯨꯛꯀ ꯀꯣꯄꯤ ꯄꯦꯁ ꯇꯧꯕꯤꯌꯨ
ꯎꯝ ꯍꯥ ꯍꯥ ꯍꯥ
ꯀꯔꯤ ꯏꯟꯁꯥꯡ ꯆꯥꯕ꯭ꯔꯣ?
ꯑꯩꯁꯦ ꯉꯁꯤ ꯎꯁꯣꯏꯀꯣ꯫ ꯎꯁꯣꯏꯒ ꯇꯤꯟꯐꯤꯁ ꯍꯥꯞꯔꯒ ꯆꯥꯕ꯫
ꯑꯣ
ꯑꯗꯨꯁꯨ ꯌꯥꯝ ꯍꯥꯎꯋꯦ꯫
ꯁꯥꯒꯤ ꯏꯟꯁꯥꯡ ꯍꯦꯟꯅ ꯍꯥꯋꯦ ꯑꯩꯒꯤꯗꯃꯛ꯫
ꯑꯣ ꯑꯗꯨ ꯀꯣ,
ꯎꯝ
ꯅꯪꯒꯤ ꯃꯅꯤꯄꯨꯔꯒꯤ ꯍꯤꯜꯁꯤꯡꯕꯨ ꯆꯠꯈ꯭ꯔꯕ꯭ꯔꯣ?
ꯆꯂꯣ ꯂꯣꯏꯅꯃꯛ ꯆꯠꯇ꯭ꯔꯤꯗ ꯑꯩꯗꯤ꯫
ꯑꯣ ꯆꯪꯉꯣꯅꯦ ꯃꯅꯨꯡꯗ꯫
ꯎꯝ ꯑꯗꯨꯗꯨ ꯎꯝ ꯆꯂꯕꯅꯦ ꯐꯣꯇꯣꯗꯀꯣ ꯌꯦꯡꯕꯗ ꯋꯥꯔꯤ ꯋꯥꯔꯤ꯫ ꯇꯣꯏꯅ ꯑꯗꯨ ꯑꯣꯏꯅ꯫ ꯅꯪꯒꯤ ꯑꯥ ꯅꯪꯗꯤ ꯆꯠꯈꯤ ꯆꯠꯈ꯭ꯔꯦ?
ꯍꯦ
ꯀꯂꯛꯀꯤ ꯈꯨꯝꯖꯒꯅꯤ ꯎꯈ꯭ꯔꯨꯜꯗ ꯂꯩꯕꯥꯛꯀꯤ꯫ ꯇꯪꯈꯨꯜ ꯍꯤꯜꯗ ꯀꯣ ꯆꯠ ꯄꯅꯦ ꯑꯗꯨ ꯚ꯭ꯌꯨꯁꯨ ꯑꯇꯣꯞꯄ ꯋꯥꯔꯤ ꯇꯣꯏꯅꯤ꯫
ꯑꯣ ꯎꯝ ꯀꯔꯝꯕ ꯃꯇꯝꯅꯤ ꯅꯪ ꯆꯠꯄꯗꯣ?
ꯑ ꯑꯗꯨ ꯀꯔ ꯑꯩ ꯏꯔꯝꯗꯝ ꯈꯨꯗꯤꯡꯃꯛ ꯅꯤꯡꯁꯤꯡ ꯅꯤꯡꯁꯤꯡꯂꯤꯌꯦ ꯑꯗꯨ ꯋꯥꯈꯜ ꯂꯩꯇ꯭ꯔꯕꯀꯣ꯫ ꯑꯍꯥꯟꯕ ꯅꯨꯃꯤꯠ ꯀꯤ ꯋꯥꯔꯦꯅ ꯍꯤꯜꯁꯤꯡꯕꯨ ꯃꯈꯥ ꯇꯥꯅ ꯐꯤꯕꯝ ꯍꯥꯋꯥꯁꯨ ꯌꯦꯡꯕ ꯅꯨꯡꯉꯥꯏꯇꯦ ꯄꯥꯏꯟ ꯒꯤ ꯃꯍꯥꯛꯀꯤ ꯃꯐꯝ꯫
ꯑꯣ ꯇꯥꯕꯗꯁꯨ ꯅꯨꯡꯉꯥꯏ ꯅꯨꯡꯉꯥꯏꯇꯦ꯫ ꯁꯤꯇꯤꯒꯤ ꯇ꯭ꯔꯥꯐꯤꯛꯀꯤ꯫ ꯂꯣꯡ ꯂꯩꯇ꯭ꯔꯗꯤ ꯐꯠ ꯐꯠꯇꯦ ꯑ ꯐꯠꯇ꯭ꯔꯦ ꯔꯥ꯫
ꯑꯣ ꯑꯗꯨꯗꯤꯀꯣ꯫ ꯃꯐꯝ ꯑꯗꯨꯗ ꯅꯣꯡꯃꯒꯤ ꯈꯨꯗꯤꯡꯃꯛ ꯊꯦꯡꯅꯔꯣꯏ꯫ ꯎꯌꯣꯛꯀꯤ ꯈꯣꯡ ꯇꯧꯔꯦꯟꯒꯤ ꯑꯋꯥꯡꯕ ꯅꯕ ꯇꯥꯕꯅꯤ꯫ ꯏꯁꯤꯡꯅ ꯌꯦꯟꯕꯗ ꯅꯨꯡꯉꯥꯏꯅꯦ ꯑꯗꯨ ꯉꯍꯥꯛꯀꯤ ꯑꯁꯨꯝꯅ ꯋꯥꯈꯜ ꯂꯩꯇ꯭ꯔꯕ ꯑꯁꯨꯝꯅ ꯇꯥꯔꯅꯤ꯫
ꯑꯩꯈꯣꯏꯒꯤ ꯃꯤꯁꯤꯡ ꯀꯔꯝꯕ?
ꯑ ꯍꯤꯜꯒꯤ ꯃꯤꯁꯤꯡꯗꯨꯁꯨ ꯅꯨꯡꯉꯥꯏꯅ ꯊꯦꯡꯅꯔꯤꯕꯅꯤꯗ ꯑꯗꯨꯒ ꯑꯩꯈꯣꯏꯗ ꯑꯅꯥꯕ, ꯄꯤꯊꯣꯛꯈꯤ ꯁꯣꯡꯒꯥ ꯎꯁꯣꯏ ꯃꯄꯥꯒꯤ ꯐꯅꯦꯛ ꯃꯌꯦꯛꯁꯨ ꯑꯇꯣꯞꯄ ꯋꯥꯔꯤꯇ ꯑꯣꯏꯅꯤ꯫
ꯑꯣ ꯑꯩꯁꯨ ꯎꯝ ꯆꯠꯀꯅꯤ ꯋꯥꯈꯜꯂꯣꯟ ꯂꯩꯔꯦ ꯀꯔꯝꯒꯤ ꯃꯇꯝꯗ ꯆꯠꯂꯗꯤ ꯐꯕ꯭ꯔꯥ
ꯑꯣ ꯑꯗꯨ ꯅꯪꯀꯣ ꯑꯣꯛꯇꯣꯕꯔꯗꯒꯤ ꯐꯦꯕ꯭ꯔꯋꯥꯔꯤ ꯐꯥꯎꯕ ꯐꯥ ꯐꯥꯕꯅꯤ ꯂꯩꯃ ꯅꯨꯡꯉꯥꯏꯕꯅꯤ ꯃꯥꯂꯦꯝ ꯑꯁꯨꯝꯅ ꯋꯥꯈꯜ ꯂꯩꯇ꯭ꯔꯤ ꯃꯨꯟꯁꯨꯟ ꯇꯨꯝꯗ ꯃꯇꯨꯡꯗ ꯍꯤꯜꯁꯤꯡ ꯑꯁꯨꯝꯅ ꯅꯨꯡꯉꯥꯏꯕ
ꯑꯣ ꯑꯗꯨꯗꯤ ꯑꯩꯁꯨ ꯑꯩꯒꯤ ꯇ꯭ꯔꯥꯕꯦꯜ ꯂꯤꯁꯇ ꯊꯝꯒꯦ ꯑ ꯃꯇꯝ ꯂꯥꯛꯄ ꯀꯥꯟꯗ ꯆꯠꯅꯤꯡꯉꯥꯏ ꯀꯣ ꯑꯁ ꯌꯥꯝ ꯅꯨꯡꯉꯥꯏꯌꯦꯗ ꯑꯗꯨꯁꯤꯡꯗꯣ ꯑꯗꯣ ꯎꯝ ꯑꯥ ꯍꯤꯜ ꯑꯥ ꯃꯅꯤꯄꯨꯔꯒꯤ ꯍꯤꯜꯁꯤꯡ ꯑꯇꯣꯞꯄꯁꯨ ꯑꯗꯨꯝ ꯗꯤꯁꯀꯥꯁ ꯇꯧꯁꯦꯗ
ꯑ ꯍꯣꯏ ꯑꯗꯨꯒꯤ ꯅꯪꯒꯤ ꯃꯐꯝ ꯑꯗꯨꯕꯨꯀꯣ ꯑꯃꯠꯇ ꯌꯦꯡꯕꯅꯦ ꯃꯅꯤꯄꯨꯔꯒꯤ ꯍꯤꯜꯁꯁꯤꯡꯅꯀꯣ ꯃꯄꯥꯜ ꯉꯛ ꯅꯠꯇ꯭ꯔꯒ ꯋꯥꯈꯜꯁꯨ ꯅꯨꯡꯉꯥꯏꯕꯅ ꯍꯦꯜꯂꯕꯅꯤꯗ
ꯑꯁ ꯑꯗꯨ ꯑꯣꯏꯔꯗꯤ ꯅꯨꯡꯉꯥꯏꯒꯅꯤ ꯅꯨꯡꯉꯥꯏꯒꯅꯤ ꯑꯗꯨꯗꯤ ꯑꯥ
ꯑꯩꯁꯨ ꯌꯥꯝ ꯆꯠꯅꯤꯡꯕ ꯅꯪꯁꯨ ꯑꯩꯒꯤꯗꯃꯛ ꯃ ꯇꯝ ꯑꯃ ꯑꯐꯕ ꯃꯇꯝꯗꯣ ꯄꯤꯌꯨꯀꯣ
ꯍꯣꯏ ꯍꯣꯏ
ꯑꯗꯣ ꯃꯅꯤꯄꯨꯔꯤ ꯁꯤꯡ ꯑ ꯁꯤꯡ ꯑꯗꯨ ꯀꯔꯤ ꯑꯣꯏꯅ ꯌꯥ ꯑ ꯌꯥꯝꯅ ꯐꯖꯕꯒꯦ
ꯑ ꯆꯤꯡꯒꯤꯗꯔꯣ
ꯑꯝ
ꯑ ꯑꯗꯨꯒꯣ ꯅꯍꯥꯛꯅ ꯃꯅꯤꯄꯨꯔꯒꯤ ꯅꯦ ꯆꯔ ꯑꯃꯁꯨꯡ ꯆꯤꯡꯒꯤ ꯃꯔꯝ ꯀꯔꯤ ꯈꯜꯂꯤꯕꯅꯣ ꯍꯥꯏꯕ꯭ꯔꯣ ꯅꯪꯁꯦ
ꯎꯝ
ꯑꯣ ꯑꯗꯨ ꯑꯩꯅ ꯈꯜꯂꯤ ꯃꯅꯤꯄꯨꯔ ꯑꯁꯤ ꯏꯟꯗꯤꯌꯥꯒꯤ ꯈ꯭ꯋꯥꯏꯗꯒꯤꯀꯣ ꯐꯖꯕ ꯂꯩꯄꯥꯛ ꯑꯃꯅꯤ ꯆꯤꯡꯁꯤꯡ ꯇꯝꯄꯛꯁꯤꯡ ꯇꯨꯔꯦꯜ ꯁꯤꯡ ꯑꯁ ꯑꯃꯁꯨꯡ ꯏꯁꯤꯡ ꯃꯄꯥꯟꯁꯤꯡꯅ ꯃꯄꯥꯟ ꯂꯩꯔꯤ
ꯑꯣ ꯑꯗꯨꯒꯤ ꯁꯅꯥ ꯂꯩꯕꯥꯛ ꯀꯧꯕ ꯃꯥꯜꯂꯤꯅꯦ
ꯍꯣꯏꯅꯦ ꯎꯝ
ꯑꯗꯣ
ꯑ ꯃꯅꯤꯄꯨꯔꯒꯤ ꯆꯤꯡꯁꯤꯡꯗꯣ ꯀꯔꯤ ꯑꯣꯏꯅ ꯐꯖꯕꯒꯦ ꯍꯥꯏꯕꯗꯣ ꯑꯃꯛ ꯇꯪꯗꯤ ꯍꯥꯏꯌꯣ ꯅꯪ ꯑꯅꯤꯗ ꯀꯨꯝꯃꯣ
ꯑꯗꯨ ꯅꯣꯡꯃ ꯄꯥꯟꯕꯀꯣ ꯃꯇꯝꯗ ꯆꯤꯡ ꯁꯤꯡ ꯑꯗꯨ ꯒ꯭ꯔꯤꯟ ꯑꯣꯏꯅ ꯂꯩꯔꯤꯌꯦ ꯂꯩꯔꯤ ꯑꯗꯨ ꯅꯣꯡꯊꯥꯡ ꯑꯃꯁꯨꯡ ꯀ꯭ꯂꯥꯎꯁꯤꯡꯅ ꯆꯤꯡꯁꯤꯡ ꯑꯗꯨ ꯌꯥꯝꯅ ꯐꯖꯅ ꯎꯠꯊꯣꯛꯢ
ꯑꯣ ꯑꯗꯨ ꯅꯪꯗꯤ ꯆꯤꯡ ꯌꯥꯝ ꯑꯥ ꯆꯤꯡ ꯃꯔꯛꯇ ꯂꯩꯕꯅꯤꯅ ꯑ ꯆꯤꯡꯁꯤꯡ ꯑꯁꯤ ꯑꯁꯤꯅ ꯑꯈꯣꯏ ꯀꯔꯤ ꯃꯇꯦꯡ ꯄꯥꯡꯉꯤ ꯍꯥꯏꯕꯗꯣ ꯈꯥꯔꯥ ꯍꯥꯏꯌꯨꯅꯦ
ꯑꯁ ꯑꯗꯨ ꯍꯥꯏꯒꯦꯅꯦ ꯁꯤꯡ ꯁꯤꯡꯅꯀꯣ
ꯎꯝ
ꯏꯁꯤꯡꯉꯛꯑꯦ ꯑꯦꯌꯔ ꯁꯦꯡꯅ ꯊꯝꯕꯤꯌꯦ
ꯎꯝ
ꯑꯗꯨ ꯑꯩꯈꯣꯏꯒꯤ ꯑꯦꯌꯔ ꯀ꯭ꯋꯥꯂꯤꯇꯤꯗꯣ ꯑꯗꯨ ꯁꯦꯡꯅ ꯊꯝꯂꯤꯌꯦ ꯑꯃꯁꯨꯡ ꯑꯩꯈꯣꯏꯒꯤ ꯑꯁ ꯑꯁ ꯑꯁꯤ ꯑꯦꯅꯤꯃꯜ ꯑꯃꯁꯨꯡ ꯎꯆꯦꯛꯁꯤꯡꯒꯤ ꯌꯨꯝ ꯑꯣꯏꯔꯤ
ꯑꯣ ꯑꯗꯨꯗꯤ ꯌꯥꯝ ꯐꯩꯌꯦ
ꯎꯝ
ꯗꯨ ꯃꯐꯝꯗ ꯅꯪ ꯂꯩꯕꯅꯤꯅ ꯅꯁꯥꯁꯨ ꯌꯥꯝ ꯐꯒꯅꯤ ꯅꯪꯗꯤ ꯑ ꯅꯨꯡꯁꯤꯠꯁꯨ ꯑꯐ ꯑꯐꯕ ꯉꯥꯛꯇ ꯅꯪꯗꯤ ꯐꯪꯔꯒ ꯂꯩꯒꯅꯤ ꯀꯣ ꯑꯗꯨꯒꯤ ꯅꯁꯥ ꯌꯥꯝ ꯐꯒꯅꯤ ꯑꯈꯣꯏꯁꯨ ꯁꯨ ꯌꯥꯝ ꯆꯠꯅꯤꯡꯉꯦꯗ ꯃꯇꯝ ꯂꯥꯛꯄ ꯀꯥꯟꯗ ꯃꯇꯝ ꯑꯃ ꯌꯦꯡꯔꯒ ꯂꯥꯛꯀꯅꯤ ꯑꯗꯣ ꯑꯃ ꯑꯃꯨꯛꯀ ꯍꯥꯡꯒꯦꯀꯣ ꯎꯝ ꯃꯅꯤꯞ ꯗ ꯀꯔꯤ ꯀꯔꯤ ꯅꯦꯆꯔ ꯀꯔꯤ ꯀꯔꯤ ꯑ ꯅꯦꯆꯔ ꯔꯤꯁꯣꯔꯁꯦꯁ ꯂꯩꯕ꯭ꯔꯥ
ꯑꯁ ꯌꯥꯝ ꯂꯩꯌꯦꯗ ꯑꯩꯈꯣꯏ ꯐꯣꯔꯦꯁꯁꯤꯡꯒꯤ ꯕꯦꯝꯕꯨ ꯀꯣ ꯕꯦꯝꯕꯨ ꯀꯦꯟꯒꯨꯝꯕ ꯃꯦꯗꯤꯁꯤ ꯏꯅꯧ ꯄ꯭ꯂꯥꯟꯁꯨ ꯑꯁ ꯌꯥꯝ ꯂꯩꯌꯦ ꯚꯦꯔꯥꯏꯇꯤꯁ ꯌꯥꯝ ꯂꯩꯌꯦ ꯑꯗꯨꯒ ꯋꯥꯏꯜ ꯐ꯭ꯔꯨꯠꯁ ꯀꯣ ꯑꯩꯈꯣꯏ ꯖꯪꯒꯜ ꯒꯨꯝꯕꯗ ꯊꯤꯕ ꯆꯠꯄꯗ ꯑꯁ ꯐ꯭ꯔꯨꯠ ꯁꯨ ꯌꯥꯝ ꯂꯩꯕ ꯑꯗꯨꯒ ꯔꯤꯚꯔ ꯇꯨꯔꯦꯟꯒꯨꯝꯕ ꯂꯦꯛꯒꯨꯝꯕ ꯑꯃꯁꯨꯡ ꯐꯔꯇꯜꯒꯨꯝꯕ ꯂꯧ ꯂꯧꯒꯨꯝꯕꯀꯣ ꯐꯔꯇꯜ ꯇꯧꯕ ꯂꯧꯒꯨꯝꯕꯁꯦ ꯌꯥꯝꯅ ꯂꯩꯌꯦ
ꯑꯗꯨ ꯅꯪ ꯂꯣꯛꯇꯥꯛ ꯂꯦꯛ ꯑꯥ ꯒꯤ ꯃꯔꯝ ꯈꯔ ꯍꯥꯏꯕꯤꯌꯣꯀꯣ ꯑꯩ ꯈꯪꯅꯤꯡꯕ
ꯍꯣꯏ ꯍꯣꯏ ꯅꯪ ꯇꯥꯗꯤ ꯇꯥꯔꯝꯒꯤꯅꯤꯀꯣ ꯁꯤꯁꯦ
ꯎꯝ ꯇꯥꯢꯌꯦ
ꯑꯠ ꯍꯣꯏ ꯑꯗꯨ ꯂꯣꯛꯇꯥꯛ ꯂꯦꯛ ꯑꯁꯤ ꯃꯅꯤꯄꯨꯔꯒꯤꯀꯣ
ꯎꯝ
ꯈ꯭ꯋꯥꯏꯗꯒꯤ ꯑꯆꯧꯕ ꯏꯁꯤꯡ ꯃꯄꯥꯟꯅꯦ ꯑꯗꯨ ꯐꯨꯝꯕꯤꯁꯤꯡꯅ ꯃꯤꯡ ꯆꯠ ꯄꯅ ꯂꯦ ꯃꯤꯡ ꯆꯠ ꯆꯠꯅ ꯂꯩꯔꯤꯀꯣ ꯉꯥ ꯀꯌꯥꯃꯨꯛ ꯂꯩꯔꯤ ꯑꯗꯨ ꯂꯣꯛꯇꯥꯛꯗ ꯑꯃꯁꯨꯡ ꯇꯨꯔꯤꯁꯁꯤꯡꯅ ꯌꯥꯝꯅ ꯆꯠꯄꯅꯦ ꯑꯗꯨ ꯇꯨꯔ ꯑꯥ ꯂꯣꯛꯇꯥꯛ ꯂꯦꯛꯗꯣ
ꯎꯝ ꯑꯗꯨꯗꯤ ꯑꯈꯣꯏ ꯆꯠꯂꯗꯤ ꯑꯈꯣꯏꯁꯨ ꯌꯥꯝ ꯍꯔꯥꯎꯒꯅꯤ ꯅꯨꯡ ꯉꯥꯏꯒꯅꯤ
ꯌꯥꯝ ꯅꯨꯡꯉꯥꯏꯒꯅꯤ ꯍꯣꯏ
ꯎꯝ ꯑꯗꯣ ꯈꯔ ꯑꯃꯨꯛꯀꯀꯣ ꯎꯝ ꯍꯧꯖꯤꯛ ꯉ ꯐꯣꯔꯦꯁ ꯍꯥꯏꯗꯤ ꯑꯀꯣꯏ ꯑꯥ ꯎꯃꯪ ꯑꯥ ꯎꯅꯨꯡ ꯀꯣ ꯐꯣꯔꯦꯁꯁꯤꯡ ꯑꯁꯤ ꯃꯤꯌꯥꯝꯁꯤꯡꯗ ꯀꯔꯤ ꯃꯇꯦꯡ ꯄꯥꯡꯉꯤ ꯍꯥꯏꯕꯗꯣ
ꯈꯔ ꯈꯔ ꯍꯥꯏꯕꯤꯌꯣ ꯑꯩ ꯑꯗꯨꯝ ꯈꯪꯅꯤꯡꯉꯥꯏ ꯏꯁꯥꯡ ꯂꯣꯟꯗꯁꯨ ꯑꯗꯨꯝ ꯂꯤꯅꯤꯉꯥꯏ
ꯍꯣꯏ ꯍꯣꯏ ꯑꯗꯨ ꯅꯪꯒꯤ ꯀꯣꯏꯁꯟꯁꯦ ꯌꯥꯝ ꯐꯥꯕꯅꯦ ꯑ ꯐꯣꯔꯦꯁꯁꯤꯡꯁꯦ ꯑꯩꯈꯣꯏꯒꯤ ꯑꯁ ꯂꯣꯏꯅꯃꯛ ꯍꯥꯏꯕ ꯇꯥꯔꯦꯀꯣ ꯂꯣꯏꯅꯃꯛ ꯄꯤꯕꯤꯌꯦ ꯐꯣꯔꯦꯁꯇ ꯑ ꯑꯥ ꯐꯥꯌꯔꯋꯨꯠꯀꯨꯝꯕ ꯀꯣ ꯅꯪꯅ ꯃꯤꯅ ꯒ꯭ꯌꯥꯁ ꯄꯥꯏꯗ꯭ꯔꯕꯁꯤꯡꯁꯦ ꯐꯥꯌꯔꯋꯨꯠꯅꯁꯨ ꯗꯨꯝ ꯏꯟꯁꯥꯡ ꯆꯥꯕꯗꯨ ꯊꯣꯡꯉꯦ ꯑꯗꯨꯒ ꯕꯦꯝꯕꯨ ꯑꯩꯈꯣꯏꯅ ꯀꯔꯤ ꯀꯔꯤꯅꯣ ꯁꯦꯝꯅꯤꯡꯉꯥꯏꯁꯨ ꯂꯩꯕ ꯇꯦꯕꯜꯁꯨ ꯌꯥꯝꯅ ꯄꯨꯊꯣꯛꯑꯦ
ꯑꯗꯨꯒ ꯑꯗꯨꯒ ꯑꯩꯈꯣꯏ ꯃꯅꯤꯄꯨꯔꯗ ꯃꯦꯗꯤꯁꯤꯅꯦꯜ ꯄ꯭ꯂꯥꯟꯁ ꯌꯥꯝ ꯐꯪꯉꯦ ꯑꯗꯨꯒ ꯀ꯭ꯂꯥꯏꯃꯦꯠꯁꯨ ꯐꯖꯅ ꯊꯝꯕꯤꯅꯦ
ꯑꯣ ꯑꯣ ꯑꯗꯣ ꯍꯤꯜꯁ ꯑꯦꯔꯤꯌꯥꯗ ꯀꯔꯤ ꯀꯔꯤ ꯑꯥ ꯍꯧꯋꯤ ꯀꯔꯤ ꯀꯔꯤ ꯄꯥ ꯀꯔꯤ ꯀꯔꯤ ꯂꯩꯕ꯭ꯔꯥ ꯍꯥꯏꯕ ꯎꯝ
ꯑ ꯑꯩꯈꯣꯏ ꯑꯣꯔꯦꯟꯖ ꯀꯣ
ꯎꯝ ꯀꯣꯝꯂꯥ
ꯍꯣꯏ ꯀꯣꯝꯂꯥꯗꯣ ꯀꯣꯝꯂꯥꯒꯤ ꯑꯁ ꯐꯖꯕ ꯐꯦꯁꯇꯤꯚꯦꯜꯁꯨ ꯂꯩꯕꯅꯤꯍꯦ ꯑꯩ ꯀꯣꯟꯅ ꯍꯥꯏꯔꯒꯦ ꯀꯣ ꯐꯖꯅ ꯗꯣ ꯑꯣꯔꯦꯟꯖꯁꯨ ꯂꯩꯌꯦ ꯕꯅꯥꯅꯁꯨ ꯂꯩꯌꯦ ꯄꯥꯏꯅꯦꯄꯜ ꯄꯥꯏꯅꯦꯄꯜꯁꯨ ꯂꯩꯌꯦ ꯑꯗꯨꯒ ꯖꯤꯟꯖꯔꯒꯨꯝꯕ ꯀꯣ ꯑꯗꯨ ꯇꯥꯔꯃꯔꯤꯛꯀꯨꯝꯕ ꯀꯤꯡ ꯆꯤꯂꯤꯒꯨꯝꯕ ꯀꯣ ꯐꯤꯒꯨꯝꯕ ꯑꯃꯁꯨꯡ ꯄꯦꯁꯟ ꯐ꯭ꯔꯨꯠꯀꯨꯝꯕꯗꯣ
ꯎꯝ ꯎ ꯃꯣꯔꯣꯛꯁꯨ ꯌꯥꯝ ꯂꯩꯔꯗꯤ ꯎ ꯃꯣꯔꯣꯛꯇꯤ ꯍꯧꯔꯝꯒꯅꯤꯀꯣ
ꯑꯁ ꯌꯥꯝ ꯍꯧꯕꯅꯤꯍꯦ
ꯎꯝ ꯑꯗꯨꯗꯤ ꯑꯁ ꯑꯩꯈꯣꯏꯁꯨ ꯑꯃꯔꯛ ꯆꯠꯂꯒ ꯃꯇꯝꯗ ꯎꯝ ꯂꯣꯏ ꯆꯥꯕ ꯐꯪꯅꯤꯉꯥꯏ ꯑꯩꯈꯣꯏꯁꯨ ꯇꯦꯁ ꯇꯧꯅꯤꯡꯉꯥꯏ ꯂꯥꯛꯀꯅꯤ
ꯑꯥ ꯑꯥ
ꯅꯨꯡꯉꯥꯏꯒꯅꯤ ꯑꯩꯈꯣꯏ ꯁꯤꯡꯗ ꯑ ꯁꯤꯡꯗ ꯂꯩꯕ ꯃꯐꯝꯁꯤꯡꯗꯣ ꯌꯥꯝ ꯅꯨꯡꯉꯥꯏꯒꯅꯤ ꯑꯗꯣ
ꯅꯪ ꯋꯥꯗꯤ ꯋꯥꯔꯝꯒꯅꯤ ꯑꯗꯨ ꯑꯣꯏꯔꯁꯨ ꯑꯃꯇꯪ ꯑꯃꯨꯛꯀ ꯍꯪꯈꯤꯒꯦꯀꯣ
ꯍꯪꯉꯣ ꯍꯪꯉꯣ
ꯁꯉꯥꯏꯒꯤ ꯃꯔꯝ ꯀꯔꯤꯔꯥ ꯁꯉꯥꯏ ꯁꯉꯥꯏ ꯍꯥꯏꯕꯗꯣ ꯑꯩꯈꯣꯏꯅ ꯑꯗꯨꯝ ꯇꯥꯏ ꯑꯗꯨ ꯑꯣꯏꯔꯁꯨ ꯂꯣꯏꯅꯃꯛ ꯊꯤꯛ ꯈꯪꯗꯕ ꯃꯔꯝꯗꯣ ꯈꯖꯤꯛꯇꯪ ꯑꯣꯏꯔꯁꯨ ꯍꯥꯏꯕꯤꯌꯨ
ꯑꯗꯨ ꯍꯣꯏ ꯑꯁ ꯑꯩꯁꯨ ꯌꯥꯝ ꯍꯥꯏꯅꯤꯡꯉꯥꯏꯗꯤ ꯂꯩꯌꯦꯀꯣ ꯑꯗꯨ ꯑꯣꯏ ꯁꯨ ꯈꯔ ꯈꯔ ꯑꯗꯨꯝ ꯅꯪ ꯈꯪꯅꯤꯡꯉꯥꯏ ꯍꯥꯏꯒꯦ ꯁꯉꯥꯏ ꯍꯥꯏꯕꯁꯦ ꯑꯩꯈꯣꯏ ꯑꯁꯤ ꯃꯅꯤ ꯄꯨꯨꯔꯒꯤ ꯏꯁ꯭ꯇꯦꯠ ꯑꯦꯅꯤꯃꯦꯜꯅꯤꯀꯣ ꯑꯩꯈꯣꯏꯒꯤ ꯑꯗꯨ ꯃꯁꯤ ꯀꯩꯕꯨꯜ ꯂꯝꯖꯥꯎ ꯅꯦꯁꯅꯦꯜ ꯄꯥꯔꯛꯇ ꯍꯤꯡꯂꯤꯌꯦ ꯁꯉꯥꯏꯁꯦ ꯑꯩꯈꯣꯏꯒꯤ ꯄ꯭ꯔꯥꯏꯠ ꯑꯃꯁꯨꯡ ꯑꯥꯏꯗꯦꯟꯇꯤꯇꯤ ꯑꯣꯏꯔꯤ ꯑꯗꯨ ꯁꯉꯥꯏꯅꯀꯣ
ꯎꯨꯝ
ꯑꯁ ꯑꯗꯨꯗꯤ ꯃꯥꯁꯦ ꯃꯈꯜ ꯌꯥꯝꯗ꯭ꯔꯕ ꯃꯥꯜꯂꯤꯅꯦ ꯁꯉꯥꯏꯁꯦ ꯌꯥꯝ ꯇꯥꯡꯅ ꯐꯪꯕ ꯃꯥꯜꯂꯤꯅꯦ
ꯎꯝ ꯑꯗꯨꯅꯦ ꯑꯗꯨꯒꯤ ꯑꯩꯈꯣꯏ ꯒꯤ ꯇꯦꯠꯀꯤ ꯑꯦꯅꯤꯃꯦꯜ ꯑꯃ ꯑꯣꯏꯈ꯭ꯔꯦ ꯃꯥꯁꯦ
ꯑꯣ ꯑꯗꯨꯗꯤ ꯎꯨꯝ ꯑꯥ ꯇꯣꯔꯤꯁ ꯁꯤꯡꯅꯀꯣ ꯃꯅꯤꯄꯨꯔꯗ ꯀꯔꯤ ꯎꯒꯅꯤ ꯇꯣꯔꯤꯁ ꯂꯥꯛꯄ ꯀꯥꯟꯗ ꯀꯔꯤ ꯀꯔꯤ ꯎꯒꯅꯤ